ꯍꯜꯂꯣ ꯇꯥꯕꯤꯔꯦꯀꯣ ꯑꯣ ꯄꯥ ꯈꯣꯏ ꯏꯃꯥꯟꯅꯕꯤ ꯑꯃꯅ ꯋꯥꯆꯞ ꯁ꯭ꯇꯦꯇꯁ ꯊꯥꯒꯠꯂꯛꯄ ꯄꯥꯥꯗꯣ ꯃꯣꯏ ꯑꯣꯞ ꯍꯣꯏ ꯀꯥꯡꯒꯤ ꯄꯥ ꯊꯦꯛꯀꯠ ꯈꯣꯀꯠꯄꯤꯁꯨ ꯂꯣꯏꯅ ꯂꯨꯞ ꯄꯥ ꯍꯥꯏꯗꯤ ꯑꯃ ꯀ꯭ꯂꯥꯁꯤꯛꯀꯨꯝꯕ ꯍꯥꯞꯄꯩ ꯖꯨ ꯈꯔ ꯑꯗꯨꯝ ꯍꯣꯡꯉꯦꯕꯀꯣ ꯅꯣꯏ ꯄꯥ ꯍꯥꯞꯄꯗꯨꯗꯤ ꯀꯌꯥꯝ ꯄꯥꯝꯗꯦ ꯍꯣꯏ ꯂꯨꯛꯁꯄꯨꯗꯤ ꯍꯣꯡꯉꯦ ꯄꯥ ꯍꯥꯞꯄꯗꯣ ꯑꯗꯨ ꯃꯥ ꯀꯦꯕꯤ ꯃꯥꯜꯂ ꯈꯣꯠꯇꯅ ꯐꯖꯩꯌꯦꯕꯀꯣ ꯑꯗꯣ ꯍꯦꯕꯤ ꯃꯦꯛ ꯀꯞ ꯇꯧꯗꯧꯁꯨ ꯂꯩꯕꯨꯗꯤ ꯂꯩꯇꯦ ꯑꯗꯨꯝ ꯍꯥꯞꯄꯕꯨꯗꯤ ꯑꯩꯗꯣ ꯑꯩ ꯍꯥꯞꯅꯤꯡꯗꯕ ꯑꯃꯨꯛ ꯃꯤꯠ ꯃꯤꯠ ꯍꯥꯒꯠꯖꯕꯤ ꯈꯣꯠꯆꯕꯤ ꯇꯧꯔꯗꯤ ꯅꯨꯡꯉꯥꯏꯇꯦꯗꯅ
ꯎꯝ ꯗꯨꯕꯨꯗꯤ
ꯑꯗꯨꯗꯨꯅ ꯄꯥ ꯊꯦꯀꯠꯍꯟꯒꯦ ꯇꯧꯕ
ꯊꯦꯀꯠꯍꯟꯂꯣ ꯂꯤꯐꯇꯤꯡꯗꯣ
ꯎꯝ ꯂꯤꯞꯇꯤꯡꯗ ꯇꯧꯔ ꯈꯣꯏ ꯆꯦ ꯏꯕꯥꯅꯤ ꯂꯨꯄꯥ ꯆꯍꯨꯝ ꯆꯍꯨꯝ ꯈꯠ ꯇꯅꯤ ꯍꯣꯡꯉꯤꯗꯅ ꯗꯨꯗꯨꯅ ꯑꯗꯨ ꯇꯧꯍꯟꯒꯦ ꯇꯧꯕ ꯏꯃꯥꯟꯅꯕꯤꯗꯨꯗ
ꯂꯤꯐꯇꯤꯡ ꯇꯧꯕ ꯌꯥꯏ ꯀꯩꯅꯣ ꯅꯪꯗꯤ ꯍꯥꯏꯗꯤ ꯑꯩꯈꯣꯏꯗꯧꯅ ꯀꯩꯅꯣ ꯇꯧꯕ ꯅꯠ ꯇꯕꯅꯤꯅ ꯑꯗꯨꯝ ꯌꯨꯡꯗꯔ ꯂꯩꯕꯅꯤꯅ ꯂꯤꯞꯇꯤꯡꯗꯣ ꯀꯥꯟꯅꯅꯦꯕ
ꯀꯥꯟꯅꯅꯤ ꯍꯥꯏꯕ ꯑꯩꯈꯣꯏꯗꯗꯤ ꯂꯨꯛꯁꯇꯣ ꯍꯣꯡꯉꯛꯀꯅꯤ ꯍꯥꯏꯕ ꯍꯥꯏꯗꯤ ꯑꯈꯣꯏꯗꯤ ꯑꯗꯨꯃꯥꯏꯅ ꯊꯦꯠꯀꯠꯂꯕꯧ ꯊꯦꯛꯀꯠꯂꯕꯧ ꯑꯗꯨꯝ ꯌꯨꯡꯊꯥꯗꯣꯏ ꯇꯧ ꯂꯩꯑꯦꯕ ꯑꯩ ꯈꯣꯏꯗꯧ ꯁꯥꯎꯅꯤꯡꯉꯦ ꯍꯥꯏꯕ ꯍꯥꯥ ꯌꯥꯔꯦ ꯅꯪꯗꯤ ꯍꯥꯞꯄꯣ
ꯑꯩꯉꯣꯟꯗ ꯇꯧꯒꯦ ꯍꯥꯏꯇꯥꯔꯗꯤ ꯍꯥꯞꯄ
ꯑꯩꯅ ꯉꯁꯤ ꯃꯤ ꯐꯨꯔꯛꯑꯒꯗꯤ ꯀꯞꯅꯗꯅ ꯇꯣꯛꯄꯗꯤ ꯌꯥꯎꯔꯔꯣꯏ ꯉꯁꯥꯏꯗꯒꯤ ꯃꯤ ꯋꯥꯔꯤ ꯑꯔꯨꯕ ꯁꯥꯟꯅꯔꯤ ꯍꯥꯏꯔꯤꯁꯦ ꯅꯣꯏꯗ ꯅꯠꯇ꯭ꯔꯣ ꯅꯣꯏ ꯃꯅꯤꯄꯨꯔ ꯈꯪꯗꯕ ꯃꯤꯔꯣ ꯀꯔꯤꯅꯣꯅꯦ ꯗꯥꯝ ꯒ꯭ꯌꯥꯟ ꯇꯥꯗ꯭ꯔꯤꯗꯣ ꯀꯔꯤꯒꯤꯅꯣ ꯇꯥꯃꯣ ꯅꯠꯇꯦ ꯒ꯭ꯌꯥꯟ ꯇꯥꯗꯦꯕ ꯁꯣꯝꯗ ꯑꯩꯈꯣꯏ ꯕꯥ ꯋꯥꯔꯤ ꯑꯔꯨꯕ ꯁꯥꯟꯅꯔꯤ ꯍꯥꯏꯕ ꯑꯩꯕꯨꯗꯤ ꯇꯞ ꯁꯥꯟꯅꯕꯅꯦ ꯌꯥꯏ ꯍꯥꯏꯕ ꯕꯥ ꯋꯥꯔꯤ ꯂꯨꯅ ꯂꯥꯡꯕ ꯅꯨꯡꯉꯥꯏꯇꯦꯕ ꯈꯣꯏꯕꯥꯅꯅꯦ ꯀꯣꯏ ꯁꯥꯅꯕꯗꯥ ꯐꯨꯕꯤ ꯐꯨꯕꯤ
ꯎꯟꯅꯔꯤꯃꯦ ꯗꯥꯏꯔꯦꯛ ꯑꯩ ꯑꯩ ꯑꯗꯨ ꯍꯥꯏꯔꯒ ꯑꯩ ꯄꯥꯎ ꯑꯃ ꯇꯝꯕꯤꯒꯦꯕꯀꯣ ꯍꯣꯔꯦꯟ
ꯎꯝ ꯀꯩ ꯋꯥꯔꯤꯅꯣ ꯀꯅꯥꯏ ꯋꯥꯔꯤꯅꯣ
ꯀ ꯑꯍꯥ ꯑꯅꯧꯕ ꯅꯠꯇꯦ ꯑꯗꯨꯒꯨꯝꯕ ꯀꯩꯝꯇ ꯅꯠꯇꯦꯗ ꯑꯩ ꯍꯣꯔꯦꯟ ꯍꯥꯏꯒꯦ
ꯎꯝ ꯉꯥꯏꯔꯒꯦ ꯑꯩ ꯈꯧꯔꯥꯡꯅ
ꯑꯗꯣ ꯑꯩ ꯄꯨꯛꯁꯦ ꯃꯊꯛ ꯃꯈꯥ ꯑꯣꯜꯂꯦ ꯆꯥꯛꯁꯦ ꯂꯥꯝꯃꯦ ꯍꯥꯏꯕ ꯆꯥꯛ ꯂꯥꯝꯃꯒ ꯐꯥꯎꯔꯛꯑꯦꯕ ꯑꯩꯁꯦ ꯑꯗꯨꯅ ꯀꯔꯥꯝ ꯐꯥꯎꯔꯛꯒꯅꯦ ꯏꯁꯥꯁꯦ ꯀꯩꯝ ꯆꯥꯗ꯭ꯔꯝꯃꯤꯅ ꯃꯥ ꯕ꯭ꯔ ꯕ꯭ꯔ ꯂꯥꯎ ꯂꯩꯔꯒ ꯀꯔꯤ ꯍꯥꯏꯅꯤ ꯑꯗꯨꯝ ꯇꯨꯝꯕ ꯌꯥꯕꯗꯣ ꯋꯥꯔꯝꯃꯤꯅ ꯇꯨꯝꯕ ꯅꯠꯇ꯭ꯔꯗꯤ ꯎꯞ ꯄꯔꯦꯇ꯭ꯔꯤꯗꯅ ꯑꯩꯉꯣꯟꯗ ꯆꯥꯕꯁꯨ ꯌꯥꯗ꯭ꯔꯃꯤꯅ ꯑꯗꯨꯗꯨꯅ ꯇꯨꯝꯕꯁꯤꯗꯨꯝ ꯇꯨꯝꯃꯦ ꯍꯥꯏꯕ ꯑꯩ
ꯇꯨꯝ ꯇꯥꯕ ꯋꯥꯔꯝꯅꯤꯅ ꯑꯗꯨꯝ ꯍꯤꯞꯅꯤꯡꯉꯅꯤ
ꯑꯗꯨꯝ ꯇꯨꯝꯃꯦ ꯍꯥꯏꯕ ꯍꯥꯏꯗꯤ ꯑꯗꯨꯗꯒꯤ ꯉꯁꯥꯏꯗꯤ ꯏ ꯂꯧꯔꯤꯅꯦꯅ ꯈꯨꯕꯣꯝ ꯀꯩꯅꯣ ꯁꯥꯏꯅ ꯑꯃ ꯈꯨꯗꯥꯡꯒꯤ ꯑꯃ ꯑꯦꯡꯀꯜ ꯁꯥꯏꯗꯣ ꯑꯗꯨꯗ ꯑꯃꯨꯛ ꯄꯥꯟꯗꯦꯅ ꯂꯥꯁ ꯇꯕꯨꯗꯤ ꯈꯨꯅꯝꯒꯤ ꯁꯤꯡꯂꯤꯗꯒꯤ ꯏ ꯂꯧꯋꯦꯕꯀꯣ ꯑꯗꯨꯒꯤꯖꯨ ꯒ꯭ꯔꯤꯟ ꯀꯥ ꯂꯩꯔꯦ ꯑꯃꯨꯛ
ꯎꯝ ꯑꯁ ꯇꯜꯂꯦ ꯑꯩ ꯑꯗꯨꯗꯒꯤ ꯁꯤꯔꯤꯟꯁ ꯊꯤꯟꯖꯤꯜꯂꯒ ꯂꯧ
ꯎꯝ ꯂꯧ ꯏꯕꯦꯝꯃ ꯑꯩꯈꯣꯏꯗꯤ ꯑꯗꯨꯝ ꯑꯣꯏꯕꯖꯦ ꯀꯩꯁꯨ ꯅꯠꯇꯦ
ꯀꯤꯖꯥꯏ
ꯑꯗꯨ ꯗꯨꯝ ꯇꯥꯏꯐꯣꯠ ꯅꯥꯝꯕꯒꯤ ꯆꯦꯛ ꯄꯨ ꯇꯧꯔꯕ ꯑꯗꯨꯝ ꯃꯥꯏꯟ ꯏ ꯂꯧꯋꯦ ꯅꯪ ꯈꯪꯗꯧꯕ ꯑꯝꯅ ꯏ ꯂꯧ ꯏ ꯇꯦꯁ ꯇꯧꯗ꯭ꯔꯗꯤ ꯎꯄꯥꯏ ꯂꯩꯇꯦꯕ
ꯎꯝ ꯍꯣꯏꯅꯦ ꯈꯞꯄꯤꯅꯦꯍꯦ ꯀꯦꯃꯦꯔꯥ ꯀꯥꯞꯄꯤꯅꯦ
ꯈꯞꯄꯦ ꯀꯦꯃꯦꯔꯥ ꯀꯥꯞꯄꯦ ꯑꯩ ꯉꯥꯍꯥꯏ ꯍꯥꯏꯗꯣ ꯑꯩꯈꯣꯏꯁꯨ ꯀꯦꯃꯦꯔꯥ ꯀꯥꯞꯄꯦ ꯁ‌ꯣꯝ ꯅꯀꯟꯗ ꯃꯅꯤꯡ ꯃꯥꯏꯀꯩꯁ‌ꯦ ꯁ‌ꯣꯝꯗ ꯁ‌ꯣꯝꯅꯥꯀꯟꯗ
ꯅ‌ꯣꯏ ꯍꯣꯔꯦꯟ ꯅꯨꯡꯗꯥꯡ ꯑꯁꯣꯅꯥꯀꯟ ꯈꯔ ꯇꯧꯗꯣꯔꯤ
ꯊꯋꯥꯟꯃꯤꯆꯥꯛꯁꯦ ꯌꯦꯡꯉꯨꯗꯅꯁꯦ ꯐꯖꯅ ꯊꯋꯥꯟꯃꯤꯆꯥꯛꯁ‌ꯦ ꯊꯣꯛꯑꯦꯕ ꯁꯤꯗꯗꯤ ꯑꯥꯗꯗꯤ ꯊꯣꯛꯇꯦ ꯍꯥꯏꯕ ꯑꯥꯗꯅ ꯃꯊꯛꯅꯤꯖꯨ ꯑꯣꯏꯔꯤꯗꯣ ꯑꯩꯈꯣꯏꯅ ꯌꯦꯡꯉꯤꯗꯣ ꯁꯤꯗꯤ ꯃꯈꯥꯅꯦ ꯍꯥꯏꯕ ꯍ
ꯅꯪꯅ ꯑꯩ ꯑꯩ ꯍꯥꯏꯒꯦꯁꯦ ꯑꯩꯅ ꯑꯩꯒꯤ ꯍꯥꯏꯒꯦ ꯍꯥꯏꯕꯗꯤ ꯅꯪꯒꯤ ꯂꯋꯥꯏ ꯂꯨꯇꯣꯟꯗ ꯅꯠꯇ꯭ꯔꯥ ꯑꯅꯝꯕ ꯊꯣꯛꯏꯁꯦ ꯑꯗꯨꯗꯅ ꯅꯪꯒꯤ ꯌꯨꯝꯗꯣ ꯂꯩꯔꯦꯀꯣ ꯅꯪꯒꯤ ꯃꯃꯥꯡ ꯁꯥꯏꯠꯇ ꯃꯃꯥꯡ ꯁꯥꯏꯠꯇ ꯌꯦꯡꯉꯣ ꯃꯃꯥꯡ ꯁꯥꯏꯠꯇ ꯏꯁꯇꯥꯔ ꯂꯩꯕ꯭ꯔꯥ ꯂꯩꯇꯦ
ꯂꯩꯇꯦ ꯂꯩꯇꯦ ꯑꯗꯨꯅꯅ‌ꯦ ꯍꯥꯏ ꯖꯒꯥ ꯖꯒꯥ ꯊꯣꯛꯄ ꯑꯣꯏꯔꯝꯃꯅꯤ ꯑꯗꯣ ꯈꯣꯏ ꯁꯥꯏꯖꯤꯅ ꯈꯔ ꯊꯣꯛꯄ ꯑꯣꯏꯔꯝꯃꯅꯤ ꯃꯣꯏ‌ ꯑꯗꯥꯥꯏꯅ ꯊꯣꯛꯇꯕ ꯑꯣꯏꯔꯝꯃꯅꯤ
ꯅꯠꯇꯦ ꯍꯥꯏꯕ ꯃꯤꯅ ꯉꯥꯡꯌꯤꯖꯦ ꯇꯥꯗꯤꯌꯦ ꯏꯃꯥ
ꯀꯩ ꯀꯃꯥꯏꯅ
ꯑꯩꯅ ꯍꯥꯏꯗꯤ ꯅꯪꯗꯣ ꯅꯪ ꯅꯁꯥꯖꯦ ꯅꯪꯒꯤ ꯔꯨꯝꯗꯨꯗ ꯂꯩꯔꯤꯅꯦꯅ ꯈꯜꯂꯣꯀꯣ ꯃꯄꯥꯟꯗ ꯊꯣꯛꯂꯛꯏꯅꯦꯅ ꯈꯜꯂꯣ ꯑꯗꯨꯒ ꯅꯪꯒꯤ ꯍꯦꯛ ꯃꯊꯛꯇꯨꯗꯤ ꯔꯨꯞ ꯑꯣꯏꯒꯔꯕ ꯅꯠꯇ꯭ꯔꯥ ꯑꯗꯨ ꯃꯄꯥꯗꯨꯗ ꯑꯗꯩ ꯂꯣꯏ ꯂꯩꯒ꯭ꯔꯦꯕ
ꯑꯗꯨꯝ ꯕꯥꯜꯀꯅꯤꯗ ꯌꯦꯡꯕꯗ ꯃꯪ ꯃ ꯃꯃꯥꯡ ꯎꯔꯤꯗꯨꯗꯤ
ꯑꯗꯣ ꯃꯃꯥꯡꯖꯦ ꯏꯁꯇꯥꯔ ꯊꯣꯛꯇꯦ ꯍꯥꯏꯕ
ꯎꯝ ꯂ‌ꯣꯏꯔꯦ ꯑꯗꯨ ꯃꯈꯥ ꯆꯠꯂꯁꯨ ꯎꯗꯦ ꯃꯈꯥꯗꯒ ꯑꯩꯅ ꯋꯥꯀꯤꯡ ꯆꯠꯄ ꯊꯣꯛꯄꯗꯁꯨ ꯎꯗꯦ ꯎꯗꯦ ꯑꯥꯗ ꯑꯥꯗ ꯄꯥꯛ ꯎꯒꯟꯗꯦ ꯈꯪꯗꯦ ꯑꯩꯅ ꯑꯩꯅ ꯅꯨꯡꯇꯤꯒꯤ ꯆꯠꯇ ꯑꯩꯅ ꯅꯨꯡꯇꯤꯒꯤꯕꯨꯗꯤ ꯌꯦꯡꯉꯨꯗ꯭ꯔꯦꯕ ꯍ‌ꯣ ꯅꯨꯡꯇꯤꯒꯤ ꯌꯦꯡꯉꯨꯗ꯭ꯔꯁꯨ ꯅꯣꯡ ꯐꯥꯗꯣꯛ ꯊꯣꯛꯄꯗ ꯎꯗꯕꯗꯣ ꯑꯌꯥꯝꯕ ꯑꯣꯏꯌꯦꯕ ꯊꯥꯗꯤ ꯌꯥꯝ ꯎꯏ ꯊꯥꯗꯤ ꯍꯥꯏꯗꯤ ꯊꯥ ꯄꯨꯔꯅꯤꯃꯥꯗꯒꯗꯤ ꯐꯖꯅ ꯔꯥꯎꯟ ꯈꯣꯠꯇꯅ ꯎꯏꯌꯦꯕꯀꯣ
ꯎꯝ ꯑꯗꯨꯅ ꯇꯥꯛꯄꯗꯤ ꯁꯤꯇꯤꯗ ꯊꯋꯥꯟꯃꯤꯆꯥꯛ ꯊꯣꯛ ꯇ꯭ꯔꯦ
ꯍꯣꯏ ꯆꯥꯎꯂꯛꯄꯩ ꯃꯇꯨꯡ ꯏꯟꯅ
ꯎꯝ ꯑꯗꯨ ꯍꯥꯏꯔꯒ ꯍꯧꯖꯤꯛ ꯄꯣꯠ ꯆꯦꯟꯕ ꯌꯥꯗꯤꯌꯦ
ꯑꯃꯨꯛ ꯌꯥꯗ꯭ꯔꯕ‌ꯣ ꯄꯣꯠ ꯆꯦꯟꯕ
ꯌꯥꯗ꯭ꯔꯦ
ꯑꯦ
ꯑꯩꯗꯨ ꯐ꯭ꯂꯤꯞꯀꯥꯔꯠ ꯐ꯭ꯂꯤꯞꯀꯥꯔꯠ ꯌꯦꯡꯉꯝꯕꯅꯦꯕ
ꯎꯝ ꯌꯥꯗꯕ꯭ꯔ‌ꯣ ꯑꯃꯨꯛ ꯀꯩꯅꯣ ꯀꯩꯅꯣꯗꯤ ꯌꯥꯕ ꯃꯥꯜꯂꯦ ꯎꯝ ꯀꯩꯅ‌ꯣ ꯑꯦꯔꯤꯌꯥꯗꯤ ꯌꯥ ꯃꯥꯜꯂꯦ ꯑꯈꯣꯏ ꯂꯩꯕꯤ ꯑꯦꯔꯤꯌꯥ
ꯀꯥꯏꯗ ꯑꯗꯣ ꯑꯩꯅ ꯍꯥꯞꯄꯦ ꯑꯗꯨꯒꯤ ꯖꯒꯥꯗꯣ ꯑꯗꯨ ꯌꯥꯗꯦ
ꯎꯄꯥꯏ ꯂꯩꯇꯦ ꯑꯗꯨꯗꯤ ꯇꯣꯛꯑꯦ ꯑꯩꯗꯣ ꯄꯣꯠ ꯈꯔ ꯀꯛꯀꯦ ꯇꯧꯕ
ꯑꯩꯅ ꯀꯨꯔꯇꯤ ꯃꯆꯥꯗ‌ꯣ ꯀꯛꯅꯤꯡꯕ
ꯍꯧꯖꯤꯛ ꯏꯔꯥꯡ ꯂꯩꯕꯗꯨꯗ
ꯍꯣꯏ ꯑꯗ ꯂꯩ ꯂꯩꯕ ꯆꯠꯄꯗꯕ ꯆꯠꯄꯕꯨꯗꯤ ꯌꯥꯕ ꯑꯗꯨ ꯑꯣꯏꯇꯥꯔꯁꯨ ꯐꯖꯕ ꯑꯩꯈꯣꯏꯅ ꯄꯥꯝꯕꯗꯨꯗꯤ ꯑꯗꯨꯝ ꯐꯣꯟꯗ ꯌꯦꯡꯉ ꯈꯟꯕꯅ ꯅꯨꯡꯉꯥꯏꯗꯅ
ꯎꯝ ꯑꯗꯣ ꯑꯩꯅ ꯍꯥꯏꯕ ꯗ꯭ꯔꯦꯁꯇꯣ ꯂꯩꯔꯨꯁꯦꯅ ꯑꯝꯇꯪꯗꯤ ꯏꯕꯥꯏꯅꯤꯒꯤ ꯑꯃ ꯎꯝ ꯑꯗꯣ ꯋꯥꯏ ꯑꯦꯁ ꯑꯦꯜꯒꯤ ꯈꯣꯡꯎꯞꯇꯨꯒ
ꯋꯥꯏ ꯑꯦꯁ ꯑꯦꯜꯒꯤꯗꯣ ꯑꯣꯐꯔ ꯄꯤꯔꯤꯕ ꯄꯤꯗ꯭ꯔꯕ ꯈꯪꯗꯦ
ꯑꯩ ꯑꯗꯨ ꯂꯩꯍꯧꯁꯦ ꯍꯥꯏꯔꯦ
ꯅꯪꯅ ꯅꯠꯇ꯭ꯔꯥ ꯑꯩꯅ ꯂꯩꯔꯨꯁꯦ ꯍꯥꯏꯕ ꯅꯠꯇ꯭ꯔꯥ
ꯎꯝ ꯅꯪ ꯅꯪꯒꯤ ꯑꯥ ꯍꯦꯜꯃꯦꯠ ꯊꯤꯕꯗ ꯃꯇꯝ ꯂꯣꯏꯣꯈ꯭ꯔꯒ ꯐꯪꯖꯨ ꯐꯪꯗꯕ ꯍꯦꯜꯃꯦꯠꯇꯣ
ꯅꯪ ꯂꯥꯛꯑꯣꯅꯦ ꯑꯗꯨꯒ ꯍꯦꯛꯇ ꯆꯠꯂꯨꯔꯁꯤꯅꯦ ꯃꯣꯏꯒꯤꯗꯨꯗ ꯁꯤꯒꯤ ꯑꯣꯐꯔꯗꯣ ꯂꯩꯔꯤꯕ꯭ꯔꯣ ꯂꯩꯇ꯭ꯔꯕ꯭ꯔꯣ
ꯍꯪꯉꯣ ꯍꯧꯖꯤꯛ ꯅꯪ ꯑꯥꯏꯖꯤ ꯄꯥꯏꯔꯗꯤ ꯍꯪꯕ ꯇꯟꯕ ꯑꯗꯨꯁꯨ ꯍꯪꯉꯣ ꯍꯦ ꯏꯀꯥꯏꯒꯅꯨ ꯑꯗꯨ ꯍꯪꯕꯕꯨ ꯀꯔꯤ ꯑꯩ ꯄꯪꯍꯪꯇꯥ ꯍꯪꯉꯦ ꯑꯩ ꯑꯦꯀꯥꯎꯟꯗꯣ ꯀ ꯁꯦꯂꯦꯕ꯭ꯔꯤꯇꯤꯁꯨ ꯅꯠꯇꯦ ꯍꯌꯦꯡꯋꯥꯏ ꯁꯦꯂꯦꯕ꯭ꯔꯤꯇꯤ ꯑꯣꯏꯗꯧꯁꯨ ꯂꯩꯇꯦ ꯍꯪꯉꯝꯃꯝꯅꯤ ꯍꯌꯦꯡꯋꯥꯏ ꯑꯃꯨꯛ ꯅꯠꯇꯦ ꯑꯃ ꯏꯀꯥꯏꯗꯧꯁꯨ ꯂꯩꯇꯦ ꯀꯩꯁꯨ ꯀꯣꯏꯅ ꯌꯥꯝꯅ ꯀꯩꯅꯣ ꯇꯧꯗꯧꯁꯨ ꯂꯩꯇꯦ ꯍꯣꯏ ꯍꯌꯦꯡꯋꯥꯏ ꯐꯥꯎꯔꯛꯑꯒꯅ ꯐꯥꯎꯔꯛꯑꯦꯀꯣ
ꯅꯁꯛꯇꯨꯒ ꯍꯥꯏꯗꯤ ꯁꯤ ꯍꯪꯉꯀꯥꯟꯗ ꯍꯌꯦꯡ ꯆꯠꯄ ꯉꯝꯗ꯭ꯔꯗꯤ ꯇꯟꯇ꯭ꯔꯣ
ꯑꯗꯨꯒꯤ ꯋꯥꯅꯤ ꯑꯗꯨꯗꯨꯒꯤ ꯋꯥꯅꯤ ꯅꯪ ꯂꯥꯛꯑꯀꯥꯟꯗ ꯑꯗꯨꯝ ꯆꯠꯂꯨꯔꯁꯤ
ꯑꯗꯣ ꯑꯩ ꯅꯨꯄꯤ ꯉꯥꯏꯖꯔꯝꯒꯦꯗ
ꯎꯨꯝ ꯑꯩꯈꯣꯏꯁꯨ ꯁꯤꯖꯤꯟꯅꯗꯧꯗꯣ ꯋꯥꯠꯂꯤꯕꯅꯤꯅ ꯃꯇꯝꯗꯣ
ꯑꯗꯣ ꯃꯣꯏꯒꯤ ꯑꯃ ꯑꯃ ꯀꯔꯤ ꯑꯝ ꯈꯨꯒꯥ ꯑꯉꯥꯡꯕꯤꯗꯣ ꯑꯗꯨꯗꯣ ꯑꯁ ꯃꯣꯏꯒꯤ ꯑꯇꯣꯞꯄ ꯑꯗꯨꯝ ꯔꯤꯜꯁꯇ ꯇꯥꯈꯠꯂꯛꯄꯗꯒ ꯅꯨꯄꯤ ꯃꯣꯏꯒꯤ ꯀꯩꯅꯣ ꯈꯨꯅꯤꯡ ꯋꯥꯡꯕꯤ ꯇꯨꯝꯇ꯭ꯔꯤꯛ ꯇꯨꯝꯇ꯭ꯔꯤꯛ ꯇꯨꯝꯕ ꯍꯥꯏꯗꯤ ꯄꯦꯟꯁꯤꯜꯒꯤ ꯇꯥꯏꯞꯇ ꯇꯧꯕꯕ ꯃꯣꯏꯅ ꯁꯦꯠ ꯍꯥꯏꯗꯤ ꯐꯖꯩ ꯍꯥꯏꯕ ꯇꯥꯛ ꯇꯥꯛꯀ ꯆꯠꯄꯗꯣ ꯄꯣꯁ ꯇꯥꯏ ꯍꯥꯏꯕ ꯑꯩꯈꯣꯏ ꯁꯤꯗꯅ ꯆꯠꯄ ꯉꯝꯗꯦꯗꯅ ꯑꯗꯣ ꯃꯣꯏꯅ ꯆꯠꯄꯗꯨ ꯌꯥꯝ ꯐꯖꯩ ꯃꯁꯥꯒꯗꯣ ꯌꯥꯝ ꯅꯥꯜꯂꯦ ꯍꯥꯏꯕ
ꯂꯝꯕꯤꯁꯤꯗꯁꯨꯅꯦ ꯑꯩꯈꯣꯏꯗꯤ ꯆꯠꯄ ꯌꯥꯔꯣꯏ
ꯑꯁ ꯈꯡꯗꯦ ꯑꯩ ꯂꯝꯕꯤ ꯑꯩꯈꯣꯏꯒꯤ ꯑꯩꯈꯣꯏ ꯍꯣꯁꯇꯦꯜꯗꯩꯅ ꯇꯥꯏꯌꯦ ꯇꯥꯏꯌꯦ ꯑꯩꯈꯣꯏ ꯍꯣꯁꯇꯦꯜꯗꯩꯅ ꯑꯕꯥꯎ ꯊꯣꯛꯂꯛꯄꯗ ꯑꯗꯨꯝ ꯂꯣꯏꯔꯅꯤ
ꯍꯌꯦꯡ ꯌꯦꯡꯉꯣ ꯂꯝꯕꯤꯗꯨ ꯏꯁꯇ꯭ꯔꯦꯠ ꯑꯣꯏꯗ꯭ꯔꯦ
ꯎꯨꯝ
ꯑꯗ ꯀꯃꯥꯏꯅ ꯆꯠꯇꯣꯏꯅꯣ ꯍꯥꯏꯕ
ꯗꯣ ꯅꯥꯔꯤꯕꯣꯠꯅꯤꯗ ꯃꯣꯏꯁꯨ ꯉꯥꯛꯇꯪ ꯃꯣꯏꯗꯣ ꯃꯣꯏꯗꯤ ꯐꯖꯕꯒꯤꯗ ꯉꯥꯛꯇꯪꯒꯤ ꯇꯣꯡꯉꯒ ꯃꯣꯏꯁꯨ ꯊꯝꯃꯝꯗꯣꯏ ꯄꯣꯠꯅꯤ ꯅꯠꯇ꯭ꯔꯥ
ꯃꯥꯅꯦ ꯃꯣꯏꯁꯨ ꯉꯥꯛꯇꯪꯅꯦ ꯕꯤꯗꯤꯑꯣ ꯅꯝꯃꯝꯗꯥꯏ ꯉꯥꯏꯥꯛꯇꯪꯅꯤ ꯀꯩ ꯇꯣꯡꯉꯤꯗꯣ ꯑꯁ ꯑꯇꯩ ꯃꯇꯝꯗ ꯃꯣꯏ ꯇꯣꯡꯄꯣꯟꯇꯦ ꯑꯝꯇ
ꯀꯥꯏꯗꯩꯅꯣ ꯈꯨꯅꯤꯡ ꯈꯨꯅꯝ ꯇꯦꯛꯑ ꯅꯥꯗꯣꯏꯅꯤ
ꯎꯝ ꯅꯥꯔꯤ ꯉꯥꯛꯇꯅꯤ
ꯑꯗꯨꯒꯤ ꯍꯧꯖꯤꯛꯀꯤ ꯋꯥꯏ ꯑꯦꯁ ꯑꯦꯜꯗ ꯑꯗꯨꯝ ꯑꯉꯥꯡꯕꯤ ꯌꯥꯎꯕꯤꯁꯨ ꯂꯩꯔꯤꯌꯦ
ꯋꯥꯏ ꯑꯦꯁ ꯑꯦꯜꯗ ꯑꯉꯥꯡꯕꯤ ꯌꯥꯎꯕꯤ ꯂꯩꯌꯦ
ꯑ ꯃꯈꯥꯗ
ꯈꯪꯗꯤꯌꯦ ꯋꯥꯏ ꯎꯔꯕ ꯑꯩꯕꯣ ꯎꯗ꯭ꯔꯤꯕ ꯃꯥꯜꯂꯦ
ꯎꯔꯦ ꯑꯩꯗꯤ ꯀꯩꯅꯣꯍꯣꯏꯗ ꯌꯣꯜꯂꯦ ꯑꯩꯈꯣꯏꯒꯤ ꯏꯃꯥꯟꯅꯕꯤ ꯑꯃ ꯑꯥ ꯈꯪꯕ꯭ꯔ
ꯎꯝ
ꯃꯣꯏ ꯃꯌꯥꯝꯕꯅ ꯌꯣꯟꯕꯗ ꯌꯣꯜꯂꯦꯕ
ꯎꯝ
ꯃꯤꯋꯥ ꯌꯥꯝ ꯇꯥꯏ
ꯑꯩ ꯆꯠꯀꯦ ꯑꯗꯨꯗꯤ ꯃꯣꯏ ꯁꯥꯏꯗ ꯃꯩ ꯃꯩ ꯂꯥꯛꯇꯕꯗ ꯃꯄꯥꯟꯗꯣ ꯊꯣꯛꯅꯔꯛꯑꯒ ꯋꯥꯔꯤ ꯋꯥꯇꯥꯏ ꯇꯧꯅꯕ ꯑꯩ ꯏꯃꯨꯡ ꯂꯩꯔꯗꯤ ꯇꯥꯔꯔꯣꯏ ꯃꯣꯏ ꯃꯄꯥꯟꯗ ꯊꯣꯛꯅꯔꯒ ꯑꯩ ꯏꯃꯨꯡ ꯆꯪꯉꯗꯤ ꯇꯥꯔꯔꯣꯏ ꯍꯣꯏ ꯆꯪꯗꯦ ꯑꯩꯈꯣꯏ ꯆꯥꯅꯥꯥ ꯇꯣꯛꯅꯗ ꯉꯥꯏꯔꯤꯌꯦ ꯈꯣꯏꯃꯥ ꯈꯣꯏꯃꯥꯒ ꯈꯣꯏ ꯆꯦꯒ ꯃꯅꯨꯡꯗ ꯂꯩꯍꯧꯕꯅꯤ ꯆꯥꯛ ꯆꯥꯍꯧꯔꯒ ꯃꯩ ꯑꯩꯈꯣꯏꯅ ꯆꯥꯛ ꯆꯥꯔꯤꯉꯥꯏ ꯃꯩ ꯃꯨꯠꯈ꯭ꯔꯦ ꯈꯣꯏꯕꯥ
ꯆꯠꯄꯗ
ꯑꯗꯨꯅꯦ ꯑꯩ ꯍꯥꯢꯁꯦ ꯑꯩꯕꯨꯗꯤ ꯇꯣꯛꯑꯦ ꯑꯩꯕꯨꯗꯤ ꯆꯝꯐꯨꯠ ꯈꯇꯪ ꯆꯥꯔ ꯑꯗꯨꯅꯦ ꯇꯣꯛꯑꯦ ꯍꯧꯒꯣꯠꯂꯒ ꯑꯩꯗꯤ ꯚꯤꯇꯥꯃꯤꯟ ꯊꯛꯆꯤꯜꯂꯒ ꯂꯩꯔꯝꯕꯅꯤ ꯑꯗꯨꯏꯅꯦ ꯀꯣꯜ ꯇꯧꯔꯛꯏꯁꯦ
ꯈꯣꯢ ꯆꯥꯛ ꯇꯣꯛꯄꯗ ꯉꯥꯏꯔꯤ ꯅꯪꯅ ꯇꯧꯔꯛꯄꯗꯣ
ꯅꯪꯅ ꯃꯌꯥꯝ ꯆꯥꯕ ꯑꯩꯁꯨ ꯃꯌꯥꯝ ꯆꯥꯔꯝꯃꯗꯤ ꯋꯥꯠꯂꯤ
ꯑꯩꯉꯣꯟꯗꯩ ꯍꯦꯟ ꯀꯨꯏꯒꯤꯅꯤ ꯀꯥꯏꯌꯣ
ꯅꯉꯣꯟꯗꯩꯍꯦꯟ ꯀꯨꯏꯒꯤꯅꯤ ꯆꯥꯒꯤꯅꯤ ꯆꯅꯥꯒꯗꯣ ꯍꯥꯎꯒ꯭ꯔꯕꯖꯥꯠꯅꯤꯗꯨ ꯆꯅꯥꯒꯥꯗꯨ ꯌꯦꯡꯕꯗ ꯗꯤ ꯉꯧꯔꯀꯥꯟꯗ ꯑꯈꯣꯏ ꯁ꯭ꯋꯥꯏꯗ ꯌꯣꯜꯂꯦꯕ ꯈꯪꯉꯕ ꯍꯥꯎꯋꯦꯕ ꯑꯗꯨꯝ ꯍꯥꯏꯗꯤ ꯍꯥꯎꯇꯕ ꯃꯤ ꯗꯨꯀꯥꯟꯗ ꯌꯣꯟꯕ ꯍꯥꯎꯇꯕ ꯀꯥꯏ ꯂꯩꯕꯗꯣ ꯈꯣꯢꯅꯒ ꯑꯥꯗ ꯆꯥꯕꯗ ꯃꯣꯏꯗꯤ ꯃꯍꯤꯒ ꯌꯥꯎꯗ꯭ꯔꯣ ꯁꯤ ꯁꯤꯗꯤ ꯃꯍꯤꯒ ꯌꯥꯎꯕꯟꯇꯦ ꯅꯞ ꯅꯞꯀ ꯂꯥꯎꯔꯒ ꯌꯦꯟꯒꯁꯨ ꯑꯗꯨꯝ ꯐꯖꯅ ꯌꯥꯎꯔꯒ ꯌꯥꯎꯋꯦ ꯑꯗꯨꯝ ꯌꯦꯟ ꯃꯌꯥꯝ ꯌꯥꯎꯕ ꯅꯠꯇ꯭ꯔꯁꯨ ꯑꯥꯅꯕꯨꯗꯤ ꯌꯦꯟꯅ ꯑꯆꯧ ꯑꯆꯧꯕ ꯄꯤꯁ ꯌꯥꯎꯋꯦ ꯁꯥꯅ ꯃꯆꯥ ꯃꯆꯥ ꯃꯌꯥꯝꯗꯤ ꯌꯥꯎꯗꯦ ꯆꯅꯥꯅꯕꯨꯗꯤ ꯍꯦꯜꯂꯦꯕꯀꯣ ꯌꯦꯟꯒꯁꯨ ꯃꯥꯏꯌꯥꯝ ꯌꯥꯎꯕꯇꯦ ꯑꯗꯨꯁꯨ ꯍꯥꯎꯋꯦ ꯍꯥꯏꯕ
ꯍꯥꯏꯗꯤ ꯃꯅꯨꯡꯁꯥꯒꯅ ꯑꯅꯝꯕ ꯉꯧꯕ ꯑꯣꯏꯔꯝꯃꯅꯤ
ꯎꯝ ꯗꯨꯏ ꯍꯥꯎꯋꯦ ꯑꯗꯨꯅ ꯃꯤ ꯃꯌꯥꯝ ꯂꯩꯅꯩꯌꯦꯕ ꯑꯗꯨꯝ ꯅꯨꯡꯇꯤꯒꯤ ꯆꯥꯛ ꯍꯦꯟꯖꯥꯡ ꯊꯣꯡꯅꯕ ꯇꯜꯂꯁꯨ ꯑꯗꯨꯗꯨꯒ ꯑꯗꯨꯝ ꯆꯥꯛ ꯀ ꯑꯗꯨꯝ ꯆꯥꯟꯅꯩꯕ ꯃꯤꯁꯤꯡꯁꯦ
ꯎꯝ
ꯑꯗꯨꯗꯒꯤ ꯑꯃ ꯑꯩꯈꯣꯏꯒꯤ ꯀꯣꯂꯦꯖꯀꯤ ꯍꯦꯛ ꯑꯣꯄꯣꯖꯤꯠꯇꯁꯨ ꯌꯦꯟ ꯊꯣꯡꯉꯤꯌꯦꯕ ꯑꯗꯨꯒꯤ ꯌꯦꯟ ꯊꯣꯡꯕꯁꯦ ꯌꯥꯝ ꯍꯥꯎꯋꯦꯕ ꯈꯪꯉꯕ ꯍꯥꯏꯗꯤ ꯃꯤꯒꯤ ꯑꯃ ꯍꯣꯇꯦꯜꯗ ꯊꯣꯡꯕ ꯌꯦꯟ ꯊꯣꯡꯕ ꯍꯥꯏꯕ ꯑꯃ ꯑꯣꯏꯔꯒꯁꯨ ꯍꯥꯎꯇꯕ ꯃꯌꯥꯝ ꯂꯩꯗꯅ
ꯂꯩ ꯂꯩ
ꯑꯗꯨ ꯑꯣꯏꯗꯦꯕ ꯃꯣꯏꯒꯤꯗꯨꯅ ꯌꯨꯝꯗ ꯃꯈꯣꯏꯅ ꯃꯍꯤꯒ ꯍꯥꯞꯆꯤꯜꯂꯛꯀꯥꯟꯗ ꯊꯣꯡꯕ ꯊꯨꯝ ꯃꯣꯔꯣꯛꯀ ꯆꯨꯅ ꯊꯣꯡꯕꯁꯦ ꯑꯁꯤ ꯑꯣꯏꯌꯦꯕ ꯑꯗꯣ ꯃꯅꯤꯡ ꯇꯥꯔꯒꯗꯤ ꯃꯣꯏꯗꯣ ꯃꯣꯏꯗ ꯂꯩꯕꯁꯦ ꯃꯅꯤꯡ ꯇꯥꯔꯒꯗꯤ ꯃꯣꯏꯒꯤ ꯃꯔꯨ ꯃꯔꯥꯡ ꯃꯌꯥꯝ ꯍꯥꯞꯄꯅꯤꯅ ꯑꯗꯨ ꯗꯨ ꯍꯦꯛ ꯇ ꯑꯣꯏꯍꯧꯕꯒꯤ ꯍꯥꯎꯇꯦꯕꯀꯣ ꯑꯗꯨꯅ ꯃꯣꯏꯗꯤ ꯊꯣꯡ ꯕ ꯂꯣꯏꯔꯦ ꯍꯥꯏꯕꯁꯤ ꯃꯣꯏ ꯀ꯭ꯌꯨ ꯃꯌꯥꯝ ꯂꯦꯞꯅꯩ ꯍꯥꯏꯌꯦꯕ ꯈꯪꯉꯕ ꯊꯣꯡꯕ ꯂꯣꯏꯔꯦ ꯍꯥꯏꯕꯒꯤ ꯁꯤꯗ ꯂꯩꯍꯧꯕ ꯍꯥꯏ ꯊꯥꯎꯔꯦꯛꯀꯥ ꯈꯔꯥ ꯌꯥꯎꯔꯛꯄꯁꯤꯗꯤ ꯑꯁ
ꯎꯝ
ꯑꯗꯨꯅꯤ ꯑꯗꯣ ꯍꯥꯎꯖꯔꯤꯁꯦ ꯑꯩꯅꯁꯨ ꯑꯗꯣ ꯑꯩ ꯐꯕꯒ ꯆꯥꯅꯤꯗ ꯉꯧꯕ ꯉꯧꯔꯒꯔꯥ ꯁꯦꯠꯀ ꯇꯧꯔꯥꯒ
ꯇꯥꯕꯤ
ꯌꯥꯔꯦ ꯆꯥꯗꯕꯝꯅ ꯍꯥꯏꯔꯛꯄꯁꯤꯗꯤ ꯑꯩꯒꯤ ꯑꯗꯣ ꯑꯩꯒꯤ ꯌꯦꯂꯣꯒꯤ ꯀꯩꯅꯣꯁꯦ ꯐꯣꯔꯤꯠ ꯋꯤꯟꯇꯔ ꯖꯤꯀꯦꯠꯁꯦ ꯂꯤꯠꯂꯥꯒ ꯑꯩ ꯋꯥꯛꯀꯤꯡ ꯆꯦꯜꯂꯛꯀꯅꯤ ꯀꯣ
ꯂꯤꯠꯂꯣ
ꯑꯩꯒꯤꯗꯤ ꯌꯥꯝ ꯐꯖꯖꯥꯅꯤ ꯅꯪ ꯈꯪꯗ ꯇꯧꯔꯤꯅꯦ
ꯅꯪ ꯐꯨꯔꯤꯠꯇꯨꯅ ꯐꯨꯔꯤꯠꯇꯨꯅ ꯉꯝꯃꯥꯒ ꯅꯪ ꯆꯦꯟꯕ ꯉꯝꯕ ꯑꯣꯏꯖꯔꯣ ꯃꯣꯇꯤꯚꯦꯁꯟ ꯑꯣꯏꯔꯣ ꯑꯗꯨꯅ
ꯅꯠꯇꯦ ꯅꯤꯌꯣꯟ ꯀꯂꯔ ꯐꯪꯗ꯭ꯔꯁꯨ ꯌꯦꯂꯣꯗꯤ ꯐꯪꯗꯤ ꯐꯪꯉꯦ ꯃꯤ ꯋꯥꯛꯀꯤꯡ ꯆꯦꯟꯕꯗ ꯃꯆꯨ ꯑꯌꯥꯌꯥꯛꯄꯥ ꯂꯤꯠꯂꯥꯒꯁꯨ ꯆꯦꯟꯅꯩꯗꯅ
ꯃꯥꯅꯤ
ꯑꯥ ꯑꯗꯨ ꯑꯗꯨꯅꯦ ꯍꯥꯏꯕ ꯑꯩ ꯃꯤ ꯑꯩꯈꯣꯏ ꯑꯩꯗꯤ ꯑꯩꯈꯣꯏ ꯏꯇꯩ ꯍꯣꯏꯗꯤ ꯃꯤ ꯅꯨ ꯄꯥꯏꯗꯨ ꯗꯨꯀꯥꯟꯅꯤꯅ ꯑꯗꯨꯒꯨꯝꯕ ꯔꯟꯅꯤꯡꯒꯤ ꯀꯩꯀꯩꯁꯨ ꯊꯟꯖꯩꯅꯦꯕ ꯏꯁꯄꯣꯔꯠꯀꯤꯁꯨ ꯃꯤꯅ ꯅꯨꯄꯥꯅ ꯑꯗꯨꯝ ꯂꯩꯕꯨꯗꯤ ꯂꯩꯖꯒꯤꯅꯦꯕ ꯑꯩꯅ ꯄꯥꯝꯕ ꯃꯆꯨꯗꯨꯗ
ꯔꯦꯠ ꯃꯆꯨ ꯑꯃꯁꯨ ꯂꯩꯔꯦ ꯌꯦꯜꯂꯣ ꯃꯥ